ꯇꯥꯕ
ꯇꯥꯏꯌꯦ ꯇꯥꯏꯌꯦ ꯅꯪ ꯈꯣꯟꯖꯎꯒꯗꯅꯤ ꯇꯥꯔꯦꯁꯦ
ꯄꯥꯏꯈꯠꯄ ꯌꯥꯗꯕ ꯋꯥꯅꯤꯗ
ꯄꯥꯏꯈꯠꯄ ꯌꯥꯗ꯭ꯔꯗꯤ ꯌꯨꯡꯉꯒ ꯄꯥꯏꯕ ꯌꯥꯗ꯭ꯔꯣ
ꯑꯗꯨꯗ ꯑꯣ ꯑꯩꯗꯣ ꯈꯔ ꯁꯤꯡꯕꯒꯤꯅꯦꯀꯣ ꯑꯇꯣꯞꯄ ꯑꯣꯏꯔꯗꯤ ꯍꯥꯏꯔꯔꯣꯏ ꯑꯦ
ꯁꯤꯡꯕ ꯅꯪꯉꯣꯟꯗ ꯇꯧꯕꯅꯦ ꯑꯗꯨꯒꯤ ꯑꯩ
ꯑꯩꯁ ꯅꯪꯅ ꯍꯦꯟꯅ ꯁꯤꯡꯉꯤ ꯍꯥꯏ ꯑꯗꯨꯗꯤ
ꯑꯩ ꯁꯤꯡꯗꯦ ꯑꯩ ꯁꯤꯡꯕꯁꯦ ꯈꯔ ꯋꯥꯠꯄꯦ ꯑꯩꯁꯦ ꯁꯤꯡꯉꯝꯗꯧ ꯃꯥꯟꯕ꯭ꯔꯥ ꯄꯪ ꯅꯝꯗꯧ ꯃꯥꯟꯕ꯭ꯔꯥ
ꯎꯝ ꯑꯗꯨꯝ ꯁꯤꯡꯉꯦ ꯍꯥꯏꯇꯥꯥꯔꯦꯗ
ꯀꯃꯥꯏ ꯈꯪꯕ
ꯌꯥꯗꯦꯕ
ꯎꯝ
ꯅꯪꯒꯤ ꯅꯣꯟꯗ ꯌꯥꯗꯦꯕ ꯑꯗꯨꯝ ꯅꯪ ꯑꯗꯨꯝ ꯁꯤꯡꯗꯤ ꯁꯤꯡꯕ ꯃꯤꯅꯤ
ꯎꯝ ꯁꯤꯡꯖꯔ ꯐꯥꯒꯦꯔ ꯑꯩ ꯌꯥꯝ ꯄꯪꯕꯅꯤꯀꯣ
ꯍꯥꯏꯁ ꯄꯪꯕ ꯃꯤꯗꯤ ꯑꯩꯗꯤ ꯑꯝꯇ ꯊꯦꯡꯅꯗ꯭ꯔꯤ
ꯑꯩ ꯑꯃꯨꯛ ꯄꯪꯕꯁꯦ ꯂꯩꯔꯝ ꯂꯩꯔꯝꯃꯣꯏꯗ꯭ꯔꯥ ꯍꯥꯏꯅ ꯋꯥꯈꯜ ꯋꯥꯔꯤꯅꯦ
ꯅꯣꯏ ꯄꯪꯉꯗꯤ ꯅꯣꯏꯅ
ꯏꯟꯅ
ꯅꯣꯏꯅ ꯍꯥꯏꯕ ꯏꯟꯕ ꯑꯩꯈꯣꯏꯗꯤ ꯌꯥꯝꯄꯪꯦ
ꯅꯠꯇꯦꯗ
ꯐꯒꯤ ꯇꯧꯕꯅꯦꯗ ꯑꯩꯁꯨ
ꯑꯩꯁꯦ ꯄꯪꯗꯤ ꯄꯪꯕꯅꯦꯕ ꯄꯪꯉꯁꯨ ꯗꯥꯎ ꯍꯥꯥ
ꯀꯃꯥꯏꯅ ꯄꯪꯉꯤꯅꯣꯕ
ꯄꯪ ꯄꯪꯉꯦ ꯄꯪꯉꯁꯨ ꯗꯥꯎ ꯍꯦꯛ ꯍꯦꯛ ꯌꯥꯒꯜꯂꯦꯕ ꯑꯩꯖꯦ
ꯎꯝ ꯊꯥꯏꯅꯗꯒꯤ ꯑꯩ ꯑꯗꯨꯝ ꯇꯧꯕꯅꯦ ꯏꯃꯥꯟꯅꯕꯤ ꯏꯃꯥꯟꯅꯕ ꯑꯩꯈꯣꯏ ꯑꯗꯨꯝ ꯀꯔꯤ ꯀꯔꯤ ꯇꯧꯃꯤꯟꯅꯔꯁꯨ ꯀꯣ
ꯍꯣꯏ
ꯑꯩꯁꯦ ꯍꯦꯛꯇ ꯄꯪꯕꯒꯨꯝꯕ ꯀꯥꯎꯕꯒꯨꯝꯕ ꯍꯦꯛꯇ ꯇꯧꯕꯅꯦꯕ ꯑꯗꯨ ꯑꯣꯏꯔ ꯑꯩꯁꯦ ꯑ ꯍꯦ ꯃꯣꯏ ꯌꯥꯗꯔꯤꯉꯗꯤꯦ ꯍ ꯑꯗꯨꯒꯨꯝꯕ ꯌꯥꯝ ꯇꯧꯕꯗꯨ ꯈꯪꯕ꯭ꯔꯥ
ꯍꯣꯏ ꯅꯠ ꯅꯪ ꯁꯤ ꯅꯪ ꯁꯤ ꯀꯩꯅꯣ ꯇꯧꯕ ꯃꯥꯜꯂꯤꯅꯦ ꯏꯁꯣꯔ ꯑꯗꯨꯝ ꯆꯥꯟꯕꯤꯕ ꯃꯥꯜꯂꯤꯅꯦ
ꯈꯪꯗꯦ ꯑꯩ ꯊꯥꯏꯅꯅ ꯑꯩꯈꯣꯏ ꯑ ꯑꯦꯛꯖꯥꯝꯒꯤꯒꯨꯝꯕ ꯀꯔꯤꯒꯨꯝꯕ ꯊꯥꯖꯤꯟꯕ ꯑꯗꯨꯝ ꯇꯧꯕꯅꯦꯕꯀꯣ
ꯎꯝ
ꯏꯃꯥꯟꯅꯕꯤ ꯈꯣꯏꯖꯨ ꯊꯥꯖꯤꯜꯂꯦ ꯊꯥꯖꯤꯜꯂ ꯃꯣꯏꯁꯦ ꯑ ꯑꯣꯖꯥ ꯑ ꯑꯦꯛ ꯃꯣꯏꯖꯦ ꯑꯩꯉꯣꯟꯗ ꯍꯥꯏꯗꯕꯤꯗ ꯅꯣꯡꯃꯖꯦ ꯃꯣꯏ ꯊꯥꯖꯤꯟꯕ ꯆꯠꯈ꯭ꯔꯦꯕ ꯑꯗ ꯑꯩꯈꯣꯏ ꯑꯗꯨꯗꯤ ꯅꯠꯇꯦ ꯍꯥꯏꯗꯤ ꯍꯥꯏꯅꯤꯡꯉꯥꯏ ꯇꯧꯔꯒ ꯃꯣꯏꯖꯨ ꯀꯥꯎꯕ꯭ꯔꯥ ꯃꯣꯏꯗꯤ ꯀꯥꯎꯋꯦ ꯏ ꯍꯥꯏꯌꯦꯕꯀꯣ
ꯑ
ꯊꯥꯖꯤꯜꯂꯦ ꯑꯗꯨ ꯃꯥ ꯃꯣꯏ ꯊꯥꯖꯤꯟꯕꯗꯣ ꯂꯨꯄꯥ ꯆꯥꯝꯃ ꯌꯥꯡꯈꯩ ꯂꯧꯋꯦ ꯍꯥꯏꯕꯅꯤ ꯑꯗꯣ ꯑꯩꯉꯣꯟꯗ ꯃꯣꯏꯖꯦ ꯀꯧꯔꯝꯗ꯭ꯔꯦꯅ
ꯎꯝ
ꯑꯩ ꯑꯅꯦ ꯑꯗꯨ ꯅꯨꯃꯤꯠꯇ ꯑꯩꯁꯨ ꯃꯪ ꯃꯣꯏꯕꯨ ꯁꯍꯥꯏꯔꯦꯕꯀꯣ ꯑꯁ ꯅꯣꯏꯖꯨ ꯀꯔꯤꯅꯣ ꯑ ꯅꯣꯏ ꯇꯧꯔꯝꯗꯥꯏꯗ ꯑꯩꯉꯣꯟꯗ ꯍꯥꯏꯔꯛꯄ ꯌꯥꯕꯅꯦ ꯈꯣꯠꯄꯅꯦ ꯀꯥꯏꯅ ꯑꯩ ꯈꯔ ꯁꯥꯎꯕꯒꯤ ꯇꯥꯏꯞ ꯇꯧꯔꯦꯕ
ꯃꯣꯏꯒꯤꯗꯣ ꯆꯥꯝꯃ ꯌꯥꯡꯈꯩ ꯍꯥꯏꯕ꯭ꯔꯥ ꯆꯪꯉꯦ ꯍꯥꯏꯕꯅꯤ ꯑꯗꯨꯗ ꯑꯩ ꯃꯊꯪꯗ ꯑꯩ ꯆꯠꯂꯦꯕꯀꯣ
ꯍꯣꯏ
ꯑꯩꯅ ꯆꯠꯄ ꯅꯨꯃꯤꯠꯇꯣ ꯑꯗꯨꯒꯤ ꯑꯩꯅ ꯇꯧꯒꯗꯕ ꯅꯨꯄꯥꯖꯤ ꯈꯔ ꯋꯥ ꯅꯨꯡꯉꯥꯏꯔ ꯃꯥꯜꯂꯦꯕ ꯈꯪꯗꯦ ꯑꯩꯉꯣꯟꯗ ꯂꯨꯄꯥ ꯌꯥꯡꯈꯩꯈꯛ ꯂꯧꯕ ꯋꯥꯅꯤꯗ
ꯅꯪꯁꯤ ꯅꯔꯥꯏꯕꯛ ꯑꯗꯨꯝ
ꯑꯗꯨꯝ ꯐꯩꯅꯦ ꯈꯪꯗꯦ ꯑꯩꯅ ꯏꯃꯥꯟꯅꯕꯗ ꯏꯃꯥꯟꯅꯕꯤꯗ ꯍꯥꯏꯕ ꯑꯩꯅꯂ ꯎꯅꯔꯒ ꯅꯣꯏꯅ ꯑꯩꯉꯣꯟꯗ ꯀꯧꯅꯤꯡꯗꯕꯒꯤ ꯇꯨ ꯇꯨ ꯌꯥꯗ꯭ꯔꯦꯇꯨ ꯍꯥꯏꯈꯤꯕ
ꯍꯝ ꯍ
ꯍꯣꯏ ꯅꯣꯛꯄꯥꯗ ꯁꯤꯒꯦ ꯇꯧꯋꯤ ꯑꯩꯅ ꯍꯥꯏꯕꯗꯤ ꯃꯣꯏꯒꯤ ꯆꯥꯝꯃ ꯌꯥꯡꯈꯩ ꯂꯧꯔꯒ ꯑꯩꯉꯣꯟꯗ ꯑꯁ ꯌꯥꯔꯦ ꯌꯥꯡꯈꯩꯈꯛ ꯄꯤꯔꯣ ꯑꯗꯨꯃꯥꯏꯅ ꯍꯥꯏꯕꯀꯣ ꯅꯣꯏꯒꯤ ꯅꯣꯏꯒꯤ ꯅꯃꯥꯟꯅꯕꯤꯁꯤꯡꯁꯨ ꯌꯥꯝ ꯂꯥꯛꯑꯦ ꯑꯗꯨ ꯅꯪꯒꯤꯗꯤ ꯌꯥꯡꯈꯩꯈꯛ ꯂꯧꯕꯤꯔꯒꯦ ꯅꯪꯅ ꯑꯔꯣꯏꯕ ꯑꯣꯏꯔꯝꯃꯅꯤ ꯃꯥꯅ ꯍꯥꯏꯌꯦꯕꯣ
ꯑꯗꯨꯏꯗꯤ ꯏꯃꯥꯟꯅꯕꯤꯁꯤꯡꯅ ꯀꯧꯗꯕꯗꯣ ꯅꯪꯒꯤ ꯂꯥꯏꯕꯛꯇ ꯁꯤ ꯇꯣꯛꯑꯣ ꯍꯥꯏ ꯇꯥꯟꯖꯥ ꯑꯗꯨꯝ ꯐꯪꯉꯦꯕ ꯅꯪꯁꯦ
ꯍ ꯑꯗꯨꯒꯤ ꯑꯩꯗꯣ ꯑꯩ ꯂꯥꯛꯑꯒ ꯅꯣꯛꯄꯗ ꯁꯤꯒꯦ ꯇꯧꯕꯅꯦ ꯑꯗꯨꯒꯤ ꯄꯩꯁꯥ ꯂꯦꯝꯕꯗꯨꯁꯨ ꯃꯣꯏꯅ ꯁꯤꯡꯖꯨ ꯆꯥꯊꯣꯛꯈ꯭ꯔꯕꯅꯤ
ꯑꯁ
ꯃꯣꯏꯅꯦ ꯑꯦ ꯄꯨꯊꯣꯛꯑꯣ ꯄꯨꯊꯣꯛꯑꯣ ꯍꯥꯏꯕ ꯑꯩꯗꯤ ꯑꯃꯨꯛ ꯄꯨꯊꯣꯛꯑꯣ ꯍꯥꯏꯕꯅꯤꯅ ꯑꯩꯗꯤ ꯀꯔꯤ ꯍꯥꯏꯔꯤꯒ ꯅꯠꯇ꯭ꯔꯥ ꯍꯣꯏ ꯆꯥꯔꯁꯨ ꯍꯥꯏꯅꯦ ꯑꯗꯨꯝ ꯆꯥꯔꯦ ꯑꯥ
ꯑꯗꯨꯅꯕꯨ ꯐꯔꯦꯅꯦ
ꯎꯝ ꯈꯔ ꯂꯦꯝꯕꯗꯣ ꯆꯥꯝꯃꯗꯤ ꯂꯦꯝꯃꯦꯕꯀꯣ
ꯎꯝ ꯅꯪ ꯀꯩꯅꯣ ꯑ ꯒꯨꯝꯕꯗ ꯀꯔꯝꯕ ꯈ꯭ꯋꯥꯏꯗꯒꯤ ꯆꯥꯒꯟꯒꯦ
ꯑꯩꯗꯤ ꯑꯆꯥ ꯄꯣꯠꯁꯤꯀꯣ
ꯎꯝ
ꯑ ꯑꯁꯤꯅꯗꯤ ꯀꯥ ꯍꯦꯟꯅ ꯌꯥꯝ ꯄꯥꯝꯃꯦ ꯍꯥꯏꯕ ꯂꯩꯇꯦ
ꯑꯉꯥꯡ ꯑꯣꯏꯔꯤꯉꯩꯗꯗꯤ
ꯑꯉꯥꯡ ꯑꯣꯏꯔꯤꯉꯩꯗꯁꯨ ꯁꯤꯅ ꯍꯦꯜꯂꯦ ꯍꯥꯏꯕꯅ ꯂꯩꯇꯦ ꯑꯩꯒꯤꯗꯤ ꯑꯗꯨꯝ ꯄꯪꯆꯥ ꯆꯥꯏꯌꯦꯗ ꯑꯗꯨꯕꯨ ꯆꯥꯅꯤꯡꯗꯕ ꯍꯥꯏꯕꯁꯨ ꯄꯥꯛ ꯂꯩꯇꯦꯀꯣ ꯆꯥꯅꯤꯡꯗꯕ ꯍꯥꯏꯔꯗꯤ ꯑꯗꯨ ꯑꯩ ꯆꯨꯕꯤꯒꯨꯝꯕ ꯃꯤꯤꯗꯤ ꯑꯩ ꯊꯛꯇꯦꯀꯣ ꯨꯕꯤ ꯊ ꯖꯨꯕꯤ ꯃꯍꯤꯗꯣ ꯑꯗꯨ ꯑꯩꯅ ꯑ ꯑꯗꯨꯒꯨꯝꯕꯒꯤ ꯃꯍꯥꯎꯗꯣ ꯄꯥꯝꯕꯗꯤ ꯋꯥꯠꯂꯦ ꯑꯩ ꯨꯕꯤꯁꯨ ꯆꯥꯗꯦ
ꯀꯖꯣ ꯑꯗꯨ ꯀꯩꯅꯣꯗꯤ ꯆꯥꯕ꯭ꯔꯥ ꯑ ꯍꯧꯖꯤꯛ ꯃꯣꯃꯣꯒꯨꯝꯕ
ꯍ ꯑꯗꯨ ꯇ ꯆ ꯍꯥꯏꯦ ꯍ
ꯑꯗꯨ ꯀꯔꯝꯕꯅ ꯍꯥꯎ
ꯑꯩꯒꯤꯗꯤ ꯃꯣꯃꯣꯅ ꯍꯦꯟꯅ ꯍꯥꯎꯋꯦꯗ ꯑꯩꯗꯤ ꯑꯗꯨꯒꯤ ꯋꯥꯔꯤ ꯍꯥꯏꯔꯦ ꯑꯩꯗꯤꯀꯣ
ꯎꯝ
ꯍꯧꯖꯤꯛꯀꯥꯟꯁꯦ ꯃꯨꯛꯕꯥꯡ ꯌꯥꯝ ꯌꯦꯡꯉꯦꯕ
ꯎꯝ
ꯋꯥꯌꯦꯡꯃꯟꯗꯅ ꯃꯣꯏꯅ ꯆꯥꯕꯒꯤ ꯃꯇꯧꯗꯣ ꯍꯦꯛꯇ ꯇꯝꯒꯦ ꯇꯧꯋꯦꯕ ꯑꯩ ꯆ ꯆꯥꯕ ꯀꯥꯟꯗ ꯑꯩꯁꯣꯏ ꯁꯣꯏꯕ ꯃꯤꯃꯥꯡꯗ ꯆꯥꯕ ꯌꯥꯔꯣꯏꯗꯕ ꯑꯃ ꯍꯥꯏꯕꯗꯤ ꯃꯣꯏꯅ ꯑ ꯀꯔꯤꯅꯣꯃ ꯑꯆꯥꯄꯣꯠꯒꯨꯝꯕ ꯆꯥꯔꯗꯤ ꯃꯣꯏꯁꯦ ꯌꯥꯝ ꯌꯥꯝ ꯃꯆꯤꯟꯅ ꯊꯤꯡꯖꯤꯟꯗ꯭ꯔꯥ ꯃꯣꯏꯗ ꯑꯗꯨꯝ ꯌꯦꯡꯉꯨꯌꯦ ꯑꯩꯁꯨ ꯍꯦꯛꯇ ꯊꯤꯡꯖꯤꯟꯅꯤꯡꯕ ꯐꯥꯎꯋꯦꯕ
ꯑꯗꯣ ꯑꯩ ꯉꯔꯥꯡꯗ ꯑꯗꯨꯃꯥꯏꯅ ꯊꯤꯟꯖꯤꯟꯕꯅꯦ ꯃꯣꯃꯣ ꯑꯅꯤꯗ ꯋꯥꯟ ꯑꯗꯨꯝ ꯑꯃꯨꯔꯛꯇ ꯊꯤꯡꯖꯤꯟꯕꯅꯦ ꯃꯣꯏꯗꯣ ꯃꯤꯡꯉ ꯆꯥꯅꯤꯡꯕꯗꯨꯣ ꯐꯥꯎꯋꯦꯕꯀꯣ ꯑꯩꯗꯤ ꯍꯦꯛ ꯂꯩꯔꯦ ꯃꯣꯏꯒꯤ ꯥꯛ ꯆꯥꯕ ꯑꯩ ꯆꯥꯛ ꯆꯥꯕꯁꯨ ꯃꯣꯏꯒꯤ ꯃꯇꯧ ꯇꯝꯕꯅꯦ ꯃꯔꯛꯇꯗꯤ ꯀꯥꯎꯔꯒꯀꯣ
ꯅꯪꯁꯤ ꯌꯥꯝꯅꯤꯡꯗꯅꯨ ꯃꯥꯜꯂꯤꯕꯨ
ꯍꯥꯥ
ꯃꯨꯛꯕꯥꯥꯡꯒꯨꯝꯕ ꯌꯥꯝ ꯌꯦꯡꯕ ꯃꯥꯜꯂꯦꯕ
ꯑꯩ ꯑꯇꯣꯞꯄ ꯌꯦꯡꯗꯦ ꯑꯃꯨꯛ ꯃꯟꯗꯦꯅ
ꯅꯣꯡꯃꯥ ꯃꯨꯛꯕꯥꯡ ꯇꯧꯁꯤꯔ ꯑꯗꯨꯗꯤ
ꯇꯧꯁꯦ ꯑꯁ ꯑꯩ ꯌꯥꯝ ꯍꯩꯔꯅꯤ ꯆꯥꯁꯦ ꯌꯥꯏꯌꯦ
ꯑꯩ ꯅꯣꯏ ꯈꯨꯟꯗ ꯂꯥꯛꯑꯒ
ꯑꯩꯈꯣꯏ ꯈꯨꯟ ꯃꯐꯝ ꯈꯪꯕ ꯅꯠꯇ꯭ꯔꯣ
ꯈꯪꯉꯤꯅꯥ
ꯑꯝ ꯂꯥꯛꯑꯣ
ꯑꯗꯨ ꯅꯪ ꯂꯩ
ꯂꯩꯇꯕꯩꯅꯤ ꯑꯩ ꯑꯩ ꯀꯨꯝꯍꯩꯒꯤ ꯃꯇꯝꯒꯨꯝꯕꯗꯗꯤ ꯊꯣꯛꯀꯅꯤ ꯑꯇꯣꯞꯄꯗꯤ ꯊꯣꯛꯑꯔꯣꯏ
ꯑꯗꯨꯗꯤ ꯆꯥꯃꯤꯟꯅꯕ ꯌꯥꯏꯅꯦ ꯑꯗꯨꯒꯤ ꯃꯇꯥꯡꯗ
ꯍꯣꯏ ꯑꯗꯨ ꯃꯇꯝꯗ ꯅꯪꯁꯨ ꯑꯩꯈꯣꯏꯔꯣꯝꯗ ꯂꯩꯔꯨꯔꯁꯦ ꯃꯨꯄꯥꯡ ꯂꯧꯊꯣꯛꯎꯔꯁꯦ ꯑꯣꯛꯁꯥꯗꯣ
ꯑ ꯋꯥ ꯋꯥ ꯍꯥꯎꯥꯎꯅꯤꯍꯦ ꯍꯣꯏ ꯑꯣꯁꯥꯗꯤ ꯄꯥꯝꯃꯦ
ꯑꯩꯁꯨ ꯑꯩꯅ ꯈ꯭ꯋꯥꯏꯗꯒꯤ ꯄꯥꯝꯕꯗꯤ ꯎꯁꯥꯅꯤ
ꯀꯃꯥꯏꯅ ꯆꯥꯒꯦꯅꯣꯣꯏꯗꯤ
ꯑꯣꯛꯁꯥꯔꯣ
ꯎꯝ ꯊꯣꯡꯕ ꯃꯑꯣꯡꯗꯣ
ꯑꯣ ꯑꯩꯈꯣꯏꯗꯤ ꯑꯩꯗꯤ ꯑ ꯀꯩꯅꯣ ꯑꯗꯨꯝ ꯎꯝ ꯖꯥꯠ ꯖꯥꯠ ꯊꯣꯡꯕ ꯍꯩꯑꯩ ꯑꯩ ꯁꯥꯗꯤ ꯊꯣꯡꯕ ꯌꯥꯝ ꯍꯩꯌꯦ
ꯑꯥꯁꯦꯡꯕ
ꯎꯝ ꯑꯩ ꯍꯩꯇꯕ ꯍꯥꯏꯁꯦ ꯎꯇꯤꯅꯦ ꯎꯇꯤ ꯊꯣꯡꯕꯁꯦ ꯍꯩꯇꯦꯕ ꯌꯥꯝ ꯍꯩꯕ ꯑꯣꯏꯗꯦꯕ ꯁꯥꯗꯤ ꯂꯣꯏꯅ ꯑꯗꯨꯝ ꯍꯩꯌꯦꯗ
ꯑꯗꯨ ꯑꯩꯗꯤ ꯑꯣꯛꯁꯥꯗꯣ
ꯎꯝ
ꯀꯨꯀꯔꯗ ꯀꯥꯝꯃꯒ ꯆꯥꯕꯗꯣ ꯑꯗꯨꯝ ꯆꯥꯅꯤꯡꯉꯦ
ꯑꯁ ꯑꯗꯨ ꯃꯍꯥꯎ ꯂꯩꯇꯕꯅꯤ ꯅꯪ ꯈꯨꯄꯪꯁꯤꯗꯤ
ꯑꯦ ꯑꯗꯨ ꯃꯍꯥꯎ ꯂꯩꯇꯦ
ꯑꯅꯤꯅꯦ ꯑꯩ ꯍꯥꯏꯕꯤꯒꯦꯀꯣ ꯅꯪꯀꯣ
ꯑꯪ
ꯄꯨꯡ ꯑꯃ ꯊꯣꯡꯉꯒ ꯃꯨꯟꯒꯗꯧꯕ ꯑꯦꯟꯁꯥꯡꯗꯣ ꯃꯤꯅꯤꯠ ꯃꯔꯤꯗ ꯊꯣꯡ ꯊꯣꯡꯕꯅꯤꯅ ꯃꯍꯥꯎꯁꯦ ꯈꯔ ꯋꯥꯠꯄꯅꯦꯕ ꯈꯪꯕ꯭ꯔꯥ ꯅꯪꯁꯨ ꯍꯥꯏꯌꯨ ꯑꯁꯝꯕ ꯂꯝꯕꯤ ꯆꯠꯄꯒ ꯂꯝꯕꯤ ꯐꯠꯇꯕ ꯂꯝꯕꯤꯅꯦꯕ ꯑꯗꯣ ꯊꯨꯅꯗꯤ ꯊꯨꯅꯗꯤ ꯌꯧꯕꯀꯣ ꯌꯧꯔꯁꯨꯨ ꯃꯥꯍꯥꯎ ꯏꯋꯥꯠ ꯋꯥꯠꯄꯅꯦꯕꯥ
ꯎ
ꯐꯨꯠꯂꯒ ꯆꯥꯎ ꯐꯨꯠ ꯐꯨꯠ ꯐꯨꯠ ꯐꯨꯠꯂꯒ ꯑꯗꯨꯅ ꯍꯦꯟꯅ ꯃꯍꯥꯎꯗꯣ ꯀꯨꯏ ꯀꯨꯏꯔꯒ ꯃꯥꯒꯤ ꯃꯍꯥꯎꯗꯣ ꯊꯣꯛꯄꯅꯦꯕ ꯅꯪꯒꯤꯗꯤ ꯌꯥꯝ ꯁꯝꯃꯦꯕ ꯑꯗꯨꯒꯤ ꯀꯔꯤ ꯀꯔꯤ ꯇꯧꯕ ꯀꯥꯟꯗ ꯁꯝꯕꯅꯗꯤ ꯍꯥꯎꯇꯕꯅꯤꯀꯣ
ꯑꯗꯨꯗꯤ ꯀꯩꯅꯣꯗꯤ ꯑꯥ ꯃꯅꯨꯡꯁꯥꯒꯨꯝꯕ ꯌꯥꯎꯔ
ꯌꯥꯎꯔꯥ ꯄꯨꯂꯞ ꯊꯣꯡꯒꯦ ꯇꯧꯋꯦꯕꯥꯀꯣ ꯍꯣꯏ ꯍꯥꯎꯋꯦ ꯑꯗꯨꯁꯨ
ꯃꯍꯥꯎ ꯈꯛꯇꯪ ꯊꯣꯡꯉꯗꯤ ꯑꯩꯗꯤ ꯆꯥꯅꯤꯡꯗꯦ ꯑꯗꯨꯗꯤ
ꯑꯁ ꯑꯗꯨꯗꯤ ꯅꯣꯏ ꯅꯣꯏꯅ ꯊꯣꯡꯕ ꯍꯩꯇꯕꯅꯤꯅ ꯑꯩ ꯊꯣꯡꯕ ꯐꯖꯅ ꯍꯩꯌꯦ ꯑꯗꯨꯗꯤ ꯊꯥꯎ ꯍꯥꯞꯇꯕꯤꯗ ꯊꯣꯡꯒꯗꯕꯀꯣ
ꯑꯗꯨꯗꯤ ꯅꯣꯡꯃ ꯅꯪꯕꯨ ꯊꯣꯡꯍꯟꯕ ꯇꯥꯔꯦ
ꯊꯣꯡꯍꯜꯂꯣ ꯑꯩ ꯏꯃꯥꯟꯅꯕ ꯑꯩꯈꯣꯏ ꯄꯨꯟꯕꯁꯤꯡ ꯍꯪꯉꯣ ꯑꯩꯈꯣꯏ ꯈꯨꯟꯂꯣꯝ ꯏꯃꯥꯟꯅꯕ ꯑꯗꯨꯝ ꯄꯨꯟꯕꯗꯣ
ꯎꯝ
ꯑꯩꯗꯤ ꯀꯣꯟꯂꯤꯛ ꯐꯦꯡꯕꯒꯨꯝꯕ ꯌꯥꯎꯗꯦ ꯑꯦꯟꯁꯥꯡꯗ ꯑꯣꯏꯅ ꯌꯥꯎꯕꯅꯦ
ꯑꯩꯁ
ꯑꯩꯗꯤ ꯏꯟꯁꯥꯡ ꯊꯣꯡꯕ ꯄꯥꯝꯕꯅꯤꯅ ꯍꯣꯏ ꯃꯥꯟꯅꯕꯁꯤꯡꯁꯨ ꯑꯗꯨꯃꯥꯏꯅ ꯇꯧꯕꯅꯦ ꯃꯣꯏꯗꯤ ꯑꯩ ꯌꯥꯎꯔꯗꯤꯀꯣ
ꯑ
ꯃꯣꯏ ꯃꯔꯣꯏ ꯁꯦꯝꯕꯒꯩ ꯑꯩꯉꯣꯟꯗ ꯊꯣꯡꯣꯔꯛꯑꯣ ꯍꯥꯏꯕꯅꯤ
ꯌꯥꯏ
ꯑꯩꯅ ꯊꯣꯡꯕ ꯊꯣꯡꯕ ꯊꯣꯛꯄ ꯌꯥꯝ ꯄꯥꯝꯕ ꯑꯗꯨ ꯅꯨꯄꯤ ꯑꯣꯏꯔꯁꯨ ꯑꯁ ꯆꯅꯝꯒꯨꯝꯕ ꯁꯦꯝꯃ ꯁꯦꯝꯃꯒ ꯍꯦꯛꯇ ꯈꯣꯠꯂꯒ ꯂꯩꯕꯗꯨ ꯍꯩꯅꯗꯦꯕ ꯍꯦꯛꯇ ꯑꯩꯗꯤ ꯌꯦꯟꯁꯥꯡ ꯊꯣꯡꯖꯤꯜꯂꯒ ꯇꯧꯕꯗꯨꯅꯦ ꯄꯥꯝꯃꯤꯁꯦ
ꯅꯪꯁꯦ ꯍꯌꯦꯡꯋꯥꯏ ꯌꯨꯝ ꯄꯥꯜꯂꯀꯥꯟꯗꯗꯤ ꯅꯪꯁꯦ ꯃꯤꯡ ꯍꯥꯏꯐꯦꯠ ꯆꯠꯂꯅꯤ ꯍꯦ ꯑꯗꯨꯗꯤ
ꯍꯣꯏ ꯑꯩꯒꯤ ꯑꯩꯒꯤ ꯅꯨꯄꯥꯅ ꯆꯅꯝ ꯁꯦꯝꯃꯅꯤ ꯑꯩꯅ ꯏꯟꯁꯥꯡ ꯇꯣꯡꯉꯅꯤ
ꯅꯣꯏ ꯑꯗꯣꯏꯗꯤ ꯅꯣꯏ ꯃꯄꯨꯔꯣꯏꯕꯗ ꯀꯩꯅꯣ ꯇꯧꯕ ꯇꯥꯔꯦꯅꯦ ꯌꯥꯝ ꯀꯪꯕ ꯊꯤꯌꯣꯕ ꯀꯣ ꯌꯥꯝ ꯅꯣꯏꯈꯠꯅꯤꯡꯉꯥꯏ
ꯑꯗꯨꯅꯤ
ꯍꯝꯍꯝ
ꯑꯩꯗꯤ ꯅꯨꯄꯥ ꯀꯪꯕꯁꯨ ꯄꯥꯝꯗꯦ
ꯑꯦ ꯌꯥꯝ ꯅꯣꯏꯕꯅꯤ
ꯕꯗꯤ ꯑꯣ ꯌꯥꯝ ꯅꯣꯏꯕ ꯑꯩꯁꯨ ꯌꯥꯝ ꯅꯣꯏꯕ ꯅꯠꯇꯦ ꯅꯣꯏꯕ ꯍꯥꯏꯕꯁꯤꯗꯤ ꯃꯤ ꯆꯥꯡ ꯂꯩꯌꯦꯅ ꯏꯀꯪ ꯀꯪꯉꯗꯤ ꯑꯁ ꯑꯩꯅ ꯍꯥꯏꯗꯤ ꯑꯗꯨꯝ ꯐꯖꯗꯤ ꯐꯖꯩꯌꯦꯕꯀꯣ ꯑꯗꯨ ꯑꯣꯏꯔꯁꯨ ꯑꯩꯅ ꯄꯥꯝꯕꯗꯤ ꯅꯣꯏꯕ ꯌꯥꯝ ꯅꯣꯏꯕꯁꯨ ꯅꯠꯇꯕ ꯀꯥ ꯍꯦꯟꯅ ꯅꯣꯏꯗ꯭ꯔꯁꯨ ꯈꯔ ꯑꯗꯨꯝ ꯅꯣꯏꯕ ꯄꯥꯝꯃꯦ
ꯑꯗꯨ ꯅꯪ ꯀꯪ ꯀꯪꯕ ꯆꯪꯉꯁꯨ ꯀꯥꯏꯁꯤꯦꯗꯅ ꯅꯪꯅ ꯁꯥꯏꯟ ꯃꯥ ꯌꯥꯝ
ꯑꯗꯨꯅꯦ ꯑꯩꯗꯤ ꯑꯗꯨꯗ ꯑꯩꯗꯤ ꯆꯥꯛ ꯌꯦꯟꯁꯥꯡ ꯊꯣꯡꯕ ꯀꯥꯟꯗ ꯌꯦꯟꯁꯥꯡ ꯌꯦꯟꯁꯥꯡ ꯐꯨꯠꯂꯒ ꯃꯄꯥꯟ ꯊꯣꯛꯑꯒ ꯇꯧꯕꯗꯣ
ꯎꯝ
ꯑꯣ ꯑꯩꯅ ꯈ꯭ꯋꯥꯏꯗꯒꯤꯩ ꯍꯥꯏꯅꯗꯕꯅꯤꯀꯣ ꯑꯩꯒꯤ ꯃꯃꯥꯡ ꯇꯧꯕ ꯌꯥꯔꯣꯏ
ꯍꯝ ꯍꯝ
ꯐꯨꯠꯄ ꯂꯣꯏꯗ꯭ꯔꯤ ꯐꯥꯎ ꯑꯗꯨ ꯃꯅꯥꯛꯇ ꯂꯩꯔꯒ ꯀꯔꯤ ꯀꯔꯤ ꯋꯥꯠꯄ ꯈꯣꯠꯄ ꯌꯦꯡꯁꯤꯜꯂꯗꯤ ꯏꯟꯁꯥꯡ ꯍꯦꯟꯅ ꯍꯥꯎꯋꯦꯕ
ꯍꯥꯎꯅꯦ ꯎꯝ ꯑꯗꯨ ꯅꯪ ꯅꯪꯒꯤꯗꯨꯃꯛꯀ ꯂꯥꯟꯅ
ꯎꯝ ꯑꯩꯗꯤ ꯑꯗꯨꯝ ꯊꯣꯡꯉꯦꯅ ꯏꯊ ꯑꯩꯗꯤ ꯁꯥꯒꯨꯝꯕ ꯀꯔꯤꯒꯨꯝꯕ ꯄꯨꯔꯛꯑꯁꯨ ꯏꯌꯥꯝꯕ ꯑꯩꯈꯣꯏꯅ ꯄꯨꯔꯛꯑꯁꯨ ꯑꯩꯉꯣꯟꯗ ꯊꯣꯡꯉꯨ ꯍꯥꯏꯔꯛꯄꯅꯦ ꯑꯗꯨꯝ
ꯅꯪꯁꯦ ꯀꯩꯅꯣ ꯇꯧꯕ ꯃꯥꯜꯂꯦ ꯑꯗꯨꯗꯤ
ꯏꯁꯣꯔꯅꯀꯣ ꯇꯦꯂꯦꯟ ꯄꯤꯕ ꯑꯣꯏꯔꯝꯅꯤ
ꯅꯠꯇꯦ ꯅꯠꯇꯦ ꯑꯩꯅ ꯑꯗꯨꯝ ꯊꯣꯡꯕꯁꯦ ꯈꯔ ꯄꯥꯝꯕꯀꯣ ꯃꯤꯅ ꯊꯣꯡꯉꯗꯤ ꯌꯦꯟꯁꯥꯡ ꯑꯃ ꯐꯨꯠꯂꯒ ꯃꯄꯥꯟ ꯀꯨꯏ ꯀꯨꯏꯅ ꯆꯣꯡ ꯆꯠꯂꯒ ꯂꯩꯕꯗꯣ ꯑꯩꯅ ꯌꯦꯡꯅꯤꯡꯗꯕꯀꯣ ꯍꯥꯏꯕꯗꯤ ꯏꯟꯁꯥꯡ ꯄꯤꯌꯣ ꯍꯥꯎꯕꯁꯦ ꯌꯧꯗꯧ ꯃꯥꯟꯗꯕ ꯑꯗꯨꯒꯤ ꯑꯩ ꯑꯗꯨꯒꯤ ꯑꯩꯅ ꯑꯩꯅ ꯊꯣꯡꯕꯒꯤꯦ ꯍꯦꯛꯇ ꯍꯥꯏꯌꯦꯕ
ꯎ ꯑꯁ ꯅꯪꯒꯤꯁꯦ ꯅꯪꯅ ꯊꯣꯡꯕꯁꯦ ꯃꯍꯥꯎ ꯌꯥꯝ ꯇꯛꯅꯤꯡꯁꯦꯗ
ꯑꯗꯨꯅꯦ ꯑꯁ
ꯑꯁꯦꯡꯕꯅꯦ ꯅꯣꯡꯃ ꯆꯥꯃꯤꯟꯅꯁꯦ
ꯌꯥꯔꯦ ꯆꯥꯃꯤꯟꯅꯁꯦ ꯑꯩꯈꯣꯏꯔꯣꯝꯗ ꯂꯥꯛꯑꯅꯤ ꯑꯩꯅ ꯊꯣꯝꯕꯤꯔ ꯂꯣꯏꯔꯦ
ꯎꯝ ꯌꯥꯏ ꯅꯣꯏ ꯈꯨꯨꯟ ꯅꯣꯏ ꯈꯨꯨꯟ ꯃꯤꯅꯤ ꯌꯥꯝ